ꯇꯥꯏꯌꯦ ꯇꯥꯏ ꯀꯩꯗꯧꯔꯤꯅꯣ
ꯍꯥꯥ
ꯀꯩꯗꯧꯔꯤꯅꯣ
ꯑꯁ ꯇꯨꯝꯅꯤꯡꯉꯥꯏ ꯇꯧꯋꯦ
ꯑꯣ ꯍꯧꯖꯤꯛ ꯇꯨꯝꯗꯣꯏꯔꯣ
ꯇꯨꯝꯔꯣꯏ ꯃꯦꯁꯦꯖ ꯊꯥꯔꯒ ꯂꯩ ꯃꯔꯨꯞꯁꯤꯡꯒ ꯎꯝ
ꯀꯩ ꯊꯕꯛ ꯆꯠꯄ꯭ꯔꯣ ꯉꯁꯤ
ꯉꯁꯤ ꯑꯦꯛꯖꯥꯝ ꯑꯁ ꯋꯥꯏꯑꯗ ꯉꯁꯤꯗꯤ
ꯑꯣ ꯑꯁ ꯑꯦꯛꯖꯥꯝꯗꯣ ꯏꯕ ꯏꯕꯒꯤ ꯋꯥꯔꯝꯒꯅꯤꯍꯦ
ꯎꯝ ꯏꯕꯗꯤ ꯐꯔꯦꯗ ꯐꯝꯕꯗꯣ
ꯈ꯭ꯋꯥꯡꯁꯨꯅꯥꯒꯅꯤꯀꯣ ꯅꯥꯕꯅꯦꯕ ꯌꯥꯝ ꯀꯨꯏꯅ ꯐꯝꯃꯗꯤ ꯀꯣ
ꯌꯥꯝ ꯅꯣꯛꯅꯤꯡꯕꯅꯦ ꯉꯁꯤꯗꯣ ꯑꯦꯛꯖꯥꯝ ꯁꯀꯨ ꯁ꯭ꯀꯨꯜꯗ ꯇꯦꯡ ꯇꯦꯡꯒꯣꯟ ꯆꯥꯡ ꯈꯪꯕ꯭ꯔꯣ ꯇꯦꯡꯒꯣꯟꯜ ꯆꯥꯡꯗ ꯅꯥꯔ ꯑꯦꯛꯖꯥꯝ ꯊꯥꯒꯅꯤ ꯍꯥꯏꯔꯤꯕ ꯃꯇꯝꯗ ꯑꯩꯗꯣ ꯄꯨꯛ ꯅꯥꯔꯦ ꯅꯥꯔꯦꯅ ꯇꯣꯏꯂꯦꯠ ꯆꯠꯅꯤꯡꯕ ꯑꯗꯣ ꯖꯦꯟꯁ ꯇꯣꯏꯂꯦꯠꯇ ꯆꯪꯉꯦ ꯆꯪꯉꯒ ꯕꯛꯀꯦꯠꯁꯨ ꯄꯀꯦꯠꯁꯨ ꯂꯩꯇꯦ ꯃꯛꯁꯨ ꯂꯩꯇꯦ ꯑꯗꯨ ꯑꯩ ꯔꯨꯗꯒ ꯑꯃꯅꯤꯅꯤ ꯖꯦꯟꯁ ꯇꯣꯏꯂꯦꯠ ꯆꯪꯉꯒ ꯕꯛꯀꯦꯠꯁꯨ ꯂꯩ ꯂꯩꯇꯕꯒꯤ ꯂꯦꯗꯤꯁ ꯇꯣꯏꯂꯦꯠꯗ ꯆꯪꯉꯦ ꯑꯩ
ꯎ ꯑꯗ ꯀꯩꯁꯨ ꯀꯥꯏꯗꯦꯗ ꯑꯗꯨꯗꯤ
ꯂꯦꯗꯤꯁ ꯇꯦꯂꯦꯠ ꯆꯪꯕ ꯀꯥꯟꯗ ꯑꯩꯒꯤ ꯃꯔꯨꯞ ꯑꯃꯅ ꯌꯦꯡꯂꯡꯒ ꯎꯔꯒ ꯍꯦꯛ ꯅꯪ ꯑꯗꯨꯗ ꯀꯔꯤ ꯇꯧꯕꯔ꯭ꯔꯥ ꯍꯥꯏꯌꯦ
ꯀ꯭ꯔꯤꯁꯨ ꯀꯥꯏ ꯗꯦꯗ
ꯑꯗꯨꯗꯤ ꯀꯩꯅꯣꯅꯤꯅꯦ ꯎꯄꯥꯏ ꯂꯩꯇꯕꯒꯤ ꯆꯪꯕꯅꯦꯕ
ꯎꯝ
ꯃꯣꯏꯗꯣ ꯎꯖꯦꯛꯒꯣꯟꯖꯥꯡꯗꯣ ꯌꯥꯝ ꯆꯥꯎꯗꯤ ꯆꯥꯎꯕ ꯃꯥꯜꯂꯦꯀꯣ ꯄꯤꯛꯄꯗꯤ ꯅꯠꯇ꯭ꯔꯦꯀꯣ
ꯎꯝ ꯀꯦꯝꯄꯁꯗꯣ ꯐꯖꯩꯌꯦ
ꯑꯣ ꯍꯧꯖꯤꯛꯀꯥꯟꯗꯤ ꯌꯥꯝ ꯅꯥꯟꯕ꯭ꯔꯥ ꯌꯥꯝ ꯃꯣꯠꯄ꯭ꯔꯥ
ꯃꯣꯠꯇꯦꯗ ꯌꯥꯝ ꯌꯥꯝ ꯐꯖꯩꯏ ꯍꯧꯖꯤꯛ ꯀꯥꯟꯗꯤ
ꯎꯝ
ꯑꯉꯥꯡ ꯑꯉꯥꯡ ꯑꯣꯏ ꯑꯉꯥꯡ ꯑꯣꯏꯕ ꯀꯥꯟꯗ ꯑꯁ ꯇꯦꯡꯀꯣꯟꯖꯥꯡ ꯍꯥꯏꯔꯗꯤ ꯕꯨꯠ ꯕꯨꯠ ꯨꯚꯨꯠ ꯚꯨꯠ ꯍꯥꯏ ꯌꯦ ꯚꯨꯠ ꯂꯩ ꯍꯥꯏꯔꯒ
ꯑꯥ
ꯌꯥꯝ ꯀꯤꯕꯅꯦ
ꯐꯥꯒꯤ ꯉꯥꯡꯕꯅꯦꯕ ꯑꯗꯨꯒꯨꯝꯕꯗꯨꯀꯣ
ꯎꯝ ꯋꯨꯃꯦꯟ ꯀꯟꯐꯔꯦꯟꯁ ꯂꯩꯌꯦꯅ
ꯑ ꯑꯣ ꯈꯪꯉꯦ
ꯑꯩꯒꯤ ꯀꯥꯟꯗꯣ
ꯑꯣ ꯑꯁ ꯍꯣꯏ ꯌꯥꯝ ꯁꯦꯀꯦꯟꯗ꯭ꯔꯤꯁꯨ ꯌꯥꯝ ꯆꯥꯎꯕꯒꯤꯀꯣ
ꯑꯗꯨꯝ ꯃꯤꯅ ꯍꯥꯏꯅꯕꯅꯦꯅ ꯑꯗꯨꯝ ꯚꯨꯠ ꯂꯩꯌꯦ ꯑꯗꯨ ꯇꯥꯏꯌꯦ ꯍꯥꯏꯔꯒꯀꯣ
ꯑꯉꯥꯡꯗꯤ ꯇꯨꯝꯕ꯭ꯔꯣ
ꯑꯥ ꯇꯨꯝꯃꯦ
ꯅꯪ ꯅꯪꯗꯤ ꯇꯨꯝꯅꯤꯡꯕꯔꯣ
ꯑꯩꯗꯤ ꯑꯗꯨꯨꯝ ꯅꯤꯗ꯭ꯔꯤꯌꯦ ꯀꯔꯤꯒꯤꯔꯥ ꯈꯪꯗꯦ
ꯑꯦꯛꯖꯥꯝꯗꯣ ꯅꯪ ꯅꯨꯃꯤꯠ ꯀꯌꯥꯃꯨꯛ ꯊꯥꯒꯗ꯭ꯔꯥ ꯂꯣꯏꯔꯦꯀꯣ ꯑꯦꯛꯖꯥꯝ ꯉꯁꯤꯅ
ꯎꯝ ꯑꯦꯖꯥꯝ ꯉꯥꯁꯤꯅ ꯂꯣꯏꯔꯦ ꯃꯔꯨꯞꯁꯤꯡꯗꯤ ꯄ꯭ꯔꯦꯛꯇꯤꯀꯦꯜ ꯂꯩꯌꯦ ꯍꯥꯏꯌꯦ
ꯑꯣ ꯉꯁꯤꯅ ꯆꯞ ꯆꯥꯔꯦꯅꯦ ꯑꯗꯨꯗꯤ
ꯎꯝ ꯅꯍꯥꯟꯅ ꯂꯣꯏꯒꯅꯤ ꯄꯣꯁꯄꯣꯟ ꯇꯧꯕꯩꯏꯀꯣ ꯀꯤꯗ ꯊꯥꯔ ꯊꯥꯅꯤꯡꯉꯥꯏ ꯄꯦꯄꯔꯗꯣ ꯉꯁꯤ ꯊꯥꯏ
ꯎꯝ ꯑꯁ ꯄꯣꯁꯄꯣꯟ ꯇꯧꯕꯒꯨꯝꯕꯁꯦ ꯌꯥꯝ ꯇꯟꯕꯅꯤꯅꯦ ꯑꯦꯛꯖꯥꯝꯒꯨꯝꯕꯗꯀꯣ ꯄꯣꯁꯄꯣꯟ ꯇꯧꯅꯤꯗ ꯑꯗꯨꯝ ꯊꯥꯕꯗꯣ ꯑꯩꯗꯤ ꯍꯦꯟꯅ ꯅꯨꯡꯉꯥꯏꯗ
ꯂꯥꯏꯔꯤꯛꯁꯨ ꯄꯥꯅꯤꯡꯗꯕꯩꯅꯤ
ꯄꯥꯅꯤꯡꯗꯦꯃꯤ ꯑꯁ ꯀꯣꯄꯤ ꯇꯧꯋꯦꯗꯥ ꯑꯗꯨ ꯍꯥꯏꯕ ꯑꯗꯨ ꯍꯥꯏꯕ ꯍꯥꯏꯕ ꯌꯥꯕ꯭ꯔꯣ ꯀꯣꯄꯤ ꯇꯧꯋꯦ ꯍꯥꯏꯕꯗꯣ
ꯈꯪꯗꯦ
ꯍ ꯍꯦ ꯂꯔꯤꯛ ꯂꯔꯤꯛꯁꯨ ꯄꯥꯗꯦ ꯑꯗꯨꯗꯤ ꯂꯥꯏꯔꯤꯛꯁꯨ ꯄꯥꯗ꯭ꯔꯒ ꯀꯣꯄꯤꯖꯨ ꯇꯧꯔꯗꯤ ꯑꯁ ꯐꯦꯜ ꯇꯧꯒꯅꯤꯅꯥ
ꯎꯝ ꯎꯄꯥꯏ ꯂꯩꯇꯦ ꯅꯣꯏ ꯃꯥꯗꯨꯗꯤ ꯑꯗꯨꯝ ꯃꯤ ꯑꯌꯥꯝꯕ ꯃꯔꯛ ꯃꯔꯛꯇꯗꯤ ꯀꯣꯄꯤ ꯇꯧꯕꯅꯤꯗ ꯑꯗꯨꯝ ꯀꯩꯅꯣꯗꯁꯨ ꯏꯝꯐꯥꯜ ꯀꯩ ꯀꯣꯂꯦꯖ ꯀꯨꯝꯕꯗꯁꯨꯀꯣ
ꯑꯥ
ꯑꯦꯟꯇ꯭ꯔꯤꯕꯨꯗꯤ ꯈꯔ ꯏꯌꯥꯝꯕꯗꯗꯤ ꯏꯁꯇ꯭ꯔꯤꯛ ꯑꯣꯏꯌꯦ ꯀꯣꯂꯦꯖ ꯇꯗꯤ ꯑꯗꯨꯝ ꯈꯪꯍꯟꯗꯕꯤꯗ ꯀꯣꯄꯤ ꯑꯌꯥꯝꯕ ꯇꯧꯕꯅꯦꯕꯥ ꯇꯧꯅꯕꯅꯦꯕꯥ ꯆꯦꯛ ꯇꯧꯔꯁꯨꯀꯣ ꯑꯩꯈꯣꯏ ꯀꯩꯅꯣꯗ ꯅꯦꯛꯇꯥꯏꯒꯤ ꯀꯩꯅꯣꯗ ꯍꯥꯞꯄꯒꯀꯣ ꯅꯦꯛ ꯇꯥꯏꯒꯤꯒꯨꯝꯕꯗ ꯈꯣꯡꯒꯨꯞ ꯃꯅꯨꯡꯗꯒꯨꯝꯕ ꯄꯦꯄꯔ ꯍꯥꯞꯄꯒ ꯇꯧꯕ ꯇꯧꯕꯅꯦꯕ ꯌꯥꯝꯅ ꯆꯤꯇꯤꯡ ꯇꯧꯕꯁꯤꯡꯗꯨ ꯁꯨꯃꯥꯏꯅ ꯇꯧꯋꯦ ꯍꯥꯏꯕꯅꯤꯗꯥ
ꯎꯝ ꯀ꯭ꯂꯥꯁ ꯇꯦꯟꯗ ꯑꯗꯨꯃꯥꯏꯅ ꯇꯧꯋꯦ
ꯑꯥ
ꯇꯦꯟ ꯕꯣꯔꯗ ꯑꯦꯛꯖꯥꯝꯗꯀꯣ
ꯑꯥ
ꯑꯩꯈꯣꯏꯗꯤ ꯀꯩꯅꯣ ꯑ ꯀꯣꯂꯦꯖ ꯑ ꯑꯣꯏꯔꯤꯉꯩꯗꯁꯨ ꯑꯗꯨꯝ ꯇꯧꯋꯦ ꯀꯣꯂꯦꯖꯇ ꯀꯩꯅꯣ ꯑꯃꯨꯛ ꯑꯥ ꯑꯦꯛꯖꯥꯝ ꯍꯣꯜ ꯆꯪꯗ꯭ꯔꯤꯉꯩꯗ ꯆꯦꯛ ꯇꯧꯒꯅꯦꯕ ꯑꯣꯖꯥꯁꯤꯡꯅꯀꯣ ꯄ꯭ꯔꯤꯟꯁꯤꯄꯜꯁꯨ ꯂꯥꯛꯑꯒꯀꯣ ꯑꯗꯣ ꯇꯧꯔ ꯆꯦꯛ ꯇꯧꯔꯁꯨ ꯐꯪꯗꯕ ꯑꯗꯣ ꯃꯅꯨꯡꯗ ꯆꯪꯉꯗꯤ ꯃꯁꯥ ꯃꯁꯥꯒꯤ ꯄꯦꯄꯔꯗꯨ ꯂꯣꯏꯅ ꯄꯥꯏꯅꯕ ꯈꯣꯡꯒꯨꯞꯒꯤ ꯃꯅꯨꯡꯗꯒꯨꯝꯕ ꯀꯩ ꯑꯥ ꯕꯦꯜꯒꯤ ꯃꯅꯨꯡꯗꯒꯨꯝꯕ ꯀꯔꯤ ꯅꯦꯛꯇꯥꯏꯒꯤ ꯃꯅꯨꯡꯗꯒꯨꯝꯕ ꯃꯥꯒꯤ ꯀꯂꯔꯗꯣ ꯀ ꯀꯂꯔꯒꯤ ꯃꯅꯨꯡꯗꯒꯨꯝꯕ ꯂꯣꯏꯅ ꯍꯥꯞꯅꯔꯒꯒꯣ ꯑꯗꯨꯝ ꯄꯨꯔꯛꯑꯦ ꯑ ꯃꯤ ꯌꯥꯝ ꯍꯩ ꯍꯩꯕꯅꯦ
ꯎꯝ ꯀ꯭ꯂꯥꯁ ꯇꯦꯟꯗꯤ ꯀꯣꯄꯤ ꯇꯧꯌꯦ ꯀ꯭ꯂꯥꯁ ꯇꯨꯋꯦꯜꯐꯗꯤ ꯀꯣꯄꯤ ꯑꯃꯥꯁꯨ ꯇꯧꯗꯦ
ꯑꯥ
ꯑꯩꯒꯤ ꯃꯔꯨꯞꯁꯤꯡꯕꯨ ꯍꯪꯕꯁꯨ ꯌꯥꯗꯦ ꯑꯁ ꯃꯥꯎꯟ ꯑꯦꯕ꯭ꯔꯦꯁ ꯁ꯭ꯀꯨꯜꯗꯣ ꯌꯥꯝꯅ ꯁꯇ꯭ꯔꯤꯛ ꯇꯧꯋꯦ
ꯑꯥ ꯑꯗꯨ ꯐꯕꯅꯤꯅꯦ ꯂꯥꯏꯔꯤꯛ ꯍꯩꯅꯤꯡꯉꯥꯏꯅꯦ ꯑꯁ ꯀꯣꯂꯦꯖ ꯑ ꯀꯩꯅꯣꯗꯗꯤ ꯑꯩꯌ ꯩꯅ ꯀꯣꯂꯦꯖꯁꯨꯀꯣ ꯑꯌꯥꯝꯕꯅꯗꯤ ꯑ ꯏꯁꯇ꯭ꯔꯤꯛ ꯇꯧꯗꯕꯅꯤꯅ ꯑꯗꯨꯝ
ꯀꯣꯕꯤ ꯇꯧꯕꯅꯦꯗ ꯑ ꯆꯦꯛ ꯇꯧꯗꯕꯤꯗ ꯊꯥꯕꯁꯨ ꯌꯥꯝ ꯂꯩꯔꯝꯒꯅꯤ ꯀꯣꯂꯦꯖ ꯁꯤꯡꯗꯤꯀꯣ
ꯎꯝ
ꯑꯩꯈꯣꯏ ꯀꯩꯅꯣꯗꯗꯤ ꯆꯦꯛ ꯇꯧꯕꯅꯦ ꯗꯦꯝꯒꯨꯝꯕꯗꯗꯤ ꯆꯦꯛ ꯇꯧꯔꯁꯨ ꯐꯪꯗꯕꯅꯤ
ꯅꯪ ꯗꯤ ꯑꯦꯝꯗ ꯑꯩꯠ ꯁꯦꯃꯦꯁꯇꯔ ꯐꯥꯎ ꯂꯩꯕ꯭ꯔꯣ ꯁꯤꯛꯁꯔꯣ
ꯑ ꯁꯤꯛꯁꯅꯦ
ꯍꯧꯖꯤꯛꯀꯥꯟꯗꯤ ꯑꯦꯠꯅꯤꯀꯣ ꯁꯤꯃꯤꯁꯇꯔꯗꯣ
ꯑꯣ ꯃꯥꯜꯂꯦ ꯍꯣꯏ ꯑꯅꯧꯕ ꯊꯣꯛꯄ ꯃꯥꯜꯂꯦ ꯎꯝ ꯑ ꯊꯥ ꯃꯔꯤ ꯑꯣꯏꯑꯦ ꯑ ꯆꯍꯤ ꯃꯔꯤ ꯑꯣꯏꯌꯦ ꯍꯥꯏꯕꯅꯦ ꯍꯧꯖꯤꯛꯀꯥꯟꯗꯤ ꯑꯩꯈꯣꯏꯒꯤ ꯃꯇꯝꯗꯗꯤ ꯆꯍꯤ ꯑꯍꯨꯝ ꯈꯛꯇ
ꯑꯣ ꯅꯈꯣꯏꯒꯤ ꯃꯇꯝꯗꯗꯤ ꯐꯔ ꯑ ꯕꯤ ꯑꯦ ꯗꯒꯤ ꯕꯤ ꯑꯦꯒ ꯁꯤꯛꯁ ꯁꯦꯃꯦꯁꯇꯔ ꯑꯦꯝ ꯑꯦ ꯐꯣꯔ ꯁꯦꯃꯦꯁꯇꯔꯔꯣ
ꯅꯠꯇꯦ ꯕꯤ ꯑꯦꯒꯤ ꯊ꯭ꯔꯤ ꯑ ꯕꯤ ꯑꯦꯒꯤꯀꯣ ꯁꯤꯛꯁ ꯁꯤꯃꯤꯁꯇꯔ ꯑꯦꯝ ꯑꯦꯒꯤ ꯑꯦ ꯅꯪ ꯍꯥꯏꯕꯗꯣ ꯆꯨꯝꯃꯦ ꯍꯣꯏ ꯑꯦꯝ ꯑꯦꯒꯤꯗꯤ ꯀ ꯀ ꯀꯌꯥꯔ ꯑꯃꯨꯛ ꯀꯥꯎꯔꯦꯍꯦ ꯑꯦꯝ ꯑꯦꯒꯤꯅ ꯑ ꯆꯍꯤ ꯑꯅꯤ ꯕꯤ ꯑꯦꯒꯤꯅ ꯆꯍꯤ ꯑꯍꯨꯝ ꯇꯧꯕꯅꯦ ꯑꯩꯈꯣꯏꯒꯤ ꯃꯇꯝꯗ
ꯑꯣ ꯍꯧꯖꯤꯛꯗꯤ ꯕꯤ ꯑꯦ ꯑꯩꯠ ꯁꯦꯃꯦꯁꯇꯔꯅꯦꯀꯣ ꯎꯅꯞ ꯑꯗꯨꯒ ꯑꯦꯝꯃꯤ ꯑꯦꯝ ꯑꯦꯒ ꯁꯦꯀꯦꯟ ꯁꯦꯃꯦ ꯇꯨ ꯁꯦꯃꯤꯁꯇꯔ
ꯑꯣ ꯑꯗꯨꯁꯨ ꯅꯨꯡꯉꯥꯏꯅ
ꯑꯁ ꯕꯤ ꯑꯦ ꯌꯥꯝꯃꯦꯗ
ꯍꯣꯏ ꯌꯥꯝꯗꯤ ꯌꯥꯝꯃꯦ ꯍ ꯁꯤꯗꯤ
ꯃꯔꯤ ꯌꯦꯁ ꯂꯩꯥꯒꯗꯕꯗꯣ ꯇꯜꯂꯦ
ꯎꯝ
ꯍꯦ ꯕꯤ ꯑꯦꯗꯤ ꯅꯨꯡꯉꯥꯏꯔꯔꯣꯏ ꯑꯦꯝ ꯌꯨꯗꯤ ꯑꯦ ꯑꯦꯝ ꯑꯦꯗꯗꯤ ꯑꯦꯟꯖꯣꯏ ꯇꯧꯒꯅꯤ
ꯑꯁ ꯅꯨꯡꯉꯥꯏꯔꯝꯒꯅꯤ ꯀꯩꯅꯣ
ꯈꯪꯗꯦꯗ ꯑꯦꯝ ꯕꯤ ꯀꯣꯂꯦꯖ ꯂꯩꯔꯗꯤ
ꯑꯦ ꯕꯤ ꯀꯣꯂꯦꯖ ꯔꯤꯒꯨꯂꯔ ꯆꯠꯂꯤ ꯍꯥꯏꯕ꯭ꯔꯥ
ꯈꯪꯗꯦ ꯔꯤꯒꯨꯂꯔ ꯑꯣꯏꯔꯝꯒꯅꯤ ꯈꯪꯗꯦꯗ ꯑꯦꯠꯃꯤꯁꯟ ꯇꯧꯕ ꯇꯥꯏꯞꯇꯣ ꯁꯤ ꯌꯨ ꯏ ꯇꯤ ꯑꯦꯟꯇ꯭ꯔꯥꯟꯁ ꯇꯦꯁ ꯂꯧꯔꯗꯤ ꯏꯁꯇ꯭ꯔꯤꯛ ꯇꯧ ꯇꯧꯒꯅꯤ ꯇꯧ ꯇꯧ ꯇꯧꯕꯖꯥꯠꯅꯦ
ꯎꯝ
ꯈꯪꯗꯦ ꯑꯩꯁꯨ
ꯒꯌꯥꯟ ꯇꯥꯗꯦ ꯍꯣꯏ ꯐꯔꯝꯒꯅꯤꯗ ꯑꯗꯨ ꯑꯦꯝ ꯕꯤ ꯑꯦꯒꯨꯝꯕꯁꯨ ꯅꯪ ꯍꯪꯗꯤ ꯍꯪ ꯭ꯔꯣ ꯑꯗꯨꯝ ꯔꯤꯒꯨꯂꯔ ꯀ꯭ꯂꯥꯁꯁꯨ ꯔꯤꯒꯨꯂꯔ ꯑꯣꯏꯅ ꯂꯧꯕ꯭ꯔꯅ
ꯍꯪꯒꯦ ꯎꯝ
ꯑ ꯑꯣꯖꯥꯗꯤ ꯌꯥꯝ ꯐ ꯐꯕꯅꯤꯅ ꯑꯣꯖꯥꯁꯤꯡꯗꯤ ꯂꯥꯏꯔꯤ ꯍꯥꯢꯕ ꯉꯥꯛꯇꯅꯦꯕ ꯑꯗꯣ ꯃꯣꯏ ꯑꯗꯨꯝ ꯔꯤꯒꯨꯂꯔ ꯂꯧꯔꯗꯤ ꯅꯨꯡꯉꯥꯏꯒꯅꯤꯗ
ꯑꯣ ꯑꯩ ꯑꯩ ꯆꯦꯛ ꯇꯧꯒꯦꯀꯣ ꯑꯗꯨꯗꯤ ꯑ ꯌꯨ ꯑꯦꯝ ꯕꯤ ꯀꯣꯂꯦꯖꯇꯣ
ꯆꯦꯛ ꯇꯧꯋꯣ ꯑꯦꯝ ꯕꯤ ꯀꯣꯂꯦꯖꯀ ꯏꯝꯐꯥꯜ ꯀꯣꯂꯦꯖꯇꯣ
ꯎꯝ ꯊꯝꯃꯦ
ꯎꯝ ꯎꯝ